ꯍꯥꯏꯥꯏꯕꯒꯣꯨꯝꯅ ꯑꯩ ꯏꯊꯟꯗꯁꯨ ꯉꯥꯡꯍꯧꯋꯦꯅꯦ
ꯇ ꯑꯣꯕꯅꯦ ꯍ
ꯑꯩꯁꯨ ꯑꯩ ꯊꯟꯗꯠ ꯂꯤ ꯑꯩꯒ ꯇꯥꯏꯌꯦꯀꯣꯅ ꯍꯥꯏꯔꯛꯄ ꯀꯥꯟꯗ ꯈꯨꯝꯔꯛꯇꯕ ꯇꯥꯕ꯭ꯔꯣ ꯍꯥꯏꯔ ꯈꯨꯝꯃꯛꯇꯕ ꯂꯥꯛ ꯍꯥꯏꯗꯤ ꯌꯦꯡꯉ ꯐꯣꯟꯁꯦ ꯌꯦꯡꯉꯒ ꯃꯨꯠꯊꯠ ꯂꯩꯔꯝ ꯋꯥꯅꯦꯗ
ꯇꯧ ꯃꯅꯤ ꯍꯣꯏ
ꯑꯩꯅ ꯍꯥꯏꯗꯣ ꯍꯧꯖꯤꯛꯀꯥꯟꯒꯤ ꯑꯉꯥꯡꯁꯤꯡꯒ ꯊꯥꯏꯅꯒꯤ ꯑꯉꯥꯡꯁꯤꯡꯒ ꯌꯥꯝ ꯌꯥꯝ ꯈꯦꯠꯅꯈ꯭ꯔꯦꯕ
ꯍꯣꯏ ꯀꯦꯟꯅ ꯈ
ꯀ ꯈꯥꯟꯕꯨ ꯑꯉꯥꯡꯁꯤꯕꯨ ꯀꯤꯕꯨ ꯀꯤꯗꯅꯦ ꯑꯩꯗꯤ ꯃꯣꯏꯅ ꯇꯧꯊꯣꯔꯛ ꯀꯄꯒ ꯇꯣꯉꯥꯟ ꯑꯩꯈꯣꯏꯅ ꯉꯥꯡꯅ ꯑꯩꯈꯣꯏꯅ ꯇꯝꯕꯤꯕꯒ ꯇꯣꯉꯥꯥꯟꯂꯦꯅꯦ
ꯑꯗꯨꯅꯦ ꯈꯦꯅꯕ ꯍꯥꯏꯕꯁꯦ
ꯍꯥꯏꯕꯗꯤ ꯒ꯭ꯌꯥꯟ ꯇꯥꯕ ꯍꯥꯏꯁꯤꯗꯤ ꯒ꯭ꯌꯥꯟ ꯇꯥꯕ ꯍꯥꯏꯕꯁꯤ ꯆꯍꯤ ꯈꯛꯇ ꯅꯠꯇꯦꯕ ꯆꯍꯤꯅ ꯒ꯭ꯌꯥꯟ ꯇꯥꯕ ꯅꯦ ꯅꯠꯇꯦꯕ ꯍꯥꯏꯕꯗꯤ ꯃꯍꯧꯁꯥ ꯑꯗꯨꯝ ꯈꯔ ꯒ꯭ꯌꯥꯟ ꯇꯥꯕ ꯑꯉꯥꯡ ꯈꯔ ꯂꯩꯕꯅꯦ ꯀꯣ ꯑꯉꯥꯡ ꯑꯣꯏꯔꯤꯔꯤꯉꯩꯗꯒꯤ ꯑꯗꯨꯝ ꯒ꯭ꯌꯥꯟ ꯇꯥꯔꯛꯀꯗꯧꯕ ꯃꯤ ꯈꯔ ꯂꯩꯕꯅꯦ ꯑꯗꯨꯒ ꯑꯗꯨꯝ ꯍꯥꯏꯕꯗꯤ ꯆꯍꯤꯅ ꯑꯗꯨꯝ ꯌꯥꯝ ꯌꯥꯝꯁꯤꯜꯂꯛꯄ ꯀꯥꯟꯗ ꯒ꯭ꯌꯥꯟ ꯇꯥꯕ ꯈꯔ ꯃꯤ ꯈꯔ ꯑꯗꯨꯒ ꯑꯗꯨꯒ ꯑꯉꯥꯡ ꯑꯣꯏꯔꯤꯉꯩꯗꯒꯤ ꯈꯔ ꯑꯩ ꯑꯩ ꯍꯥꯏꯔꯗꯤ ꯀꯣ ꯈꯪꯗꯦ ꯏꯁꯥꯗꯣ ꯑꯩꯒꯤ ꯌꯥꯝ ꯍꯟꯗꯦ ꯍꯧꯖꯤꯛꯇꯤ ꯌꯥꯝ ꯑꯍꯟ ꯑꯣꯏꯔꯦ ꯦꯅ ꯍꯥꯏꯕꯗꯤ ꯑꯉꯥꯡꯗꯤ ꯅꯠꯇ꯭ꯔꯦꯅ ꯀꯨꯏꯗ꯭ꯔꯤꯉꯩꯗ ꯑꯗꯨꯝ ꯊꯥꯔꯇꯤ ꯑꯗꯨꯝ ꯁꯨꯔꯅꯤ ꯀꯨꯟꯊ꯭ꯔꯥꯗꯤ ꯀꯩꯁꯨ ꯅꯠꯇꯕ ꯑꯗꯨꯝ ꯁꯨꯔꯛꯑꯅꯤ ꯅꯠꯇ꯭ꯔꯥ ꯑꯗꯨ ꯑꯩꯈꯣꯏꯁꯨ ꯑꯩꯈꯣꯏꯗ ꯀꯨꯏꯔꯦ ꯒ꯭ꯌꯥꯟ ꯇꯥꯕꯁꯦ ꯍꯥꯏꯕꯗꯤ ꯃꯦꯇ꯭ꯔꯤꯛ ꯊꯥꯕ ꯂꯣꯏꯕꯗꯒꯤꯗꯤꯀꯣ ꯃꯦꯇ꯭ꯔꯤꯛ ꯄꯔꯈꯥ ꯊꯥꯕ ꯂꯣꯏ ꯂꯣꯏꯕꯗꯒꯤꯗꯒꯤꯗꯤ ꯈꯔ ꯑꯗꯨꯝ ꯒ꯭ꯌꯥꯟ ꯇꯥꯕ ꯍꯧꯈ꯭ꯔꯦꯕ ꯑꯗꯨꯗꯒꯤꯗꯤ ꯑꯩꯈꯣꯏꯗꯤ ꯍꯧꯖꯤꯛꯀꯥꯟꯒꯤꯗꯤ ꯑꯉꯥꯡꯁꯤꯡꯁꯦ ꯀꯔꯤꯗ ꯕꯤ ꯑꯦ ꯂꯣꯏꯔꯦ ꯍꯥꯏꯔ ꯀꯔꯤ ꯍꯥꯏꯕ꯭ꯔꯥ ꯑꯗꯨ ꯐꯥꯎ ꯑꯗꯨꯝ ꯆꯞ ꯃꯥꯟꯅꯅ ꯂꯩꯌꯦꯕ ꯃꯣꯏ
ꯍꯥꯏꯕꯗꯤ ꯍꯧꯖꯤꯛꯀꯥꯟꯒꯤ ꯑꯉꯥꯡꯁꯤꯡ ꯍꯣꯏ ꯍꯧꯖꯤꯛꯀꯥꯟꯒꯤ ꯑꯉꯥꯡꯁꯤꯡꯁꯦ
ꯎꯝ
ꯊꯥꯏꯅꯗꯤ ꯅꯪꯒ ꯑꯩꯒꯤ ꯃꯇꯝꯗꯗꯤ ꯌꯦꯡꯉꯨꯅꯦ ꯑꯋꯥꯕꯁꯦ ꯌꯥꯝ ꯈꯪꯉꯦꯕ
ꯍꯣꯏ ꯑꯋꯥꯕ ꯈꯪꯗꯕꯩ ꯑꯣꯏꯔꯝꯅꯤ ꯍꯣꯏ
ꯂꯧ ꯆꯠꯂꯦ ꯁꯨꯇꯤ ꯅꯨꯃꯤꯠ ꯑꯃꯈꯛ ꯂꯩꯔꯁꯨ ꯑꯩꯈꯣꯏꯁꯦ ꯅꯨꯡꯉꯥꯏꯅ ꯂꯦꯟꯗꯦꯕ ꯂꯧ ꯑꯃꯨꯛ ꯆꯠꯂꯅꯤꯀꯣ ꯂꯧ ꯑꯃꯨꯛ ꯆꯠꯂꯦ ꯑꯃꯨꯛ ꯀꯩꯅꯣꯃ ꯑꯋꯥꯕ ꯑꯗꯨꯝ ꯑꯌꯥꯝꯕ ꯁꯨꯑꯦꯕ
ꯎꯝ
ꯂꯧ ꯆꯠꯄ ꯑꯣꯏꯔꯣ ꯐꯤ ꯁꯨꯕ ꯑꯣꯏꯔꯣ ꯑꯗꯣ ꯏꯅꯥꯎꯅꯨꯄꯥ ꯏꯅꯥꯎꯅꯨꯄꯤꯁꯨ ꯌꯥꯝꯕ ꯅꯤꯅ ꯑꯥ ꯁꯨꯇꯤꯕꯨ ꯂꯩꯔꯗꯤ ꯑꯉꯥꯡ ꯂꯧꯅꯤꯡꯉꯥꯏꯅꯦꯀꯣ ꯇ ꯃꯥ ꯂꯩꯕ ꯑꯗꯣ ꯋꯥꯕꯀꯣ ꯑ ꯀꯔꯤ ꯍꯥꯏꯁꯤꯔꯥ ꯑꯋꯥꯠꯄꯋꯥꯠ ꯌꯥꯝ ꯈꯪꯂꯛꯑꯦꯕ ꯆꯥꯛ ꯆꯥꯅꯤꯡꯉꯥꯏ ꯂꯩꯇꯕꯒꯨꯝꯕ ꯐꯥꯎꯕꯀꯣ ꯑꯣ ꯆꯥꯛ ꯃꯔꯛ ꯇꯗꯤ ꯅꯨꯡꯁꯤꯕꯅꯦ ꯑꯩꯈꯣꯏꯅ ꯑꯉꯥꯡ ꯑꯣꯏꯔꯤꯉꯩꯗ ꯑꯩꯒꯤ ꯑꯕꯣꯛ ꯍꯤꯡꯉꯤꯉꯩꯗꯗꯣ
ꯎꯝ
ꯑꯩꯈꯣꯏꯔꯣꯝꯗ ꯀꯟꯅ ꯀꯩꯅꯣ ꯆꯦꯡ ꯐꯪꯗꯕ ꯃꯇꯝ ꯂꯩꯌꯦꯕ ꯆꯦꯡ ꯐꯪꯗꯣꯏꯅ ꯍꯥꯏꯗꯤ ꯑꯩꯈꯣꯏꯗꯣ ꯌꯥꯝ ꯑꯗꯨ ꯃꯇꯝꯗ ꯑꯉꯥꯡ ꯑꯩꯁꯦ ꯆꯍꯤ ꯃꯔꯤ ꯃꯉꯥ ꯁꯨꯔꯝꯃꯅꯤꯕꯀꯣ ꯅꯪꯁꯨ ꯅꯤꯡꯁꯤꯡ ꯝꯃꯅꯤ ꯑꯗꯨ ꯃꯇꯝꯗ ꯑꯩꯈꯣꯏꯔꯣꯝꯗ ꯆꯦꯡꯗꯣ
ꯎꯝ
ꯆꯦꯡꯗꯣ ꯇꯥꯕ꯭ꯔꯣ
ꯥꯏ ꯇꯥꯏ
ꯆꯦꯡꯗꯣ ꯌꯥꯝꯅ ꯃꯔꯥꯡ ꯀꯥꯏꯅ ꯐꯪꯗꯕꯀꯣ
ꯇꯕ꯭ꯔ ꯍꯜꯂꯣ
ꯇꯥꯏ ꯇꯥꯏ
ꯆꯦꯡ ꯃꯔꯥꯡ ꯀꯥꯏꯅ ꯐꯪꯗꯕꯒꯤ ꯑꯗꯨ ꯃꯇꯝꯗ ꯑꯉꯥꯡ ꯑꯣꯏꯕꯒꯤ ꯆꯔꯥ ꯑꯗꯨ ꯌꯥꯝ ꯋꯥꯅꯤꯡꯉꯦꯕ ꯆ ꯆ ꯁꯔ ꯃꯥꯅꯥ ꯇꯔꯥ ꯋꯥꯕꯗꯣ ꯂꯩꯇꯕꯒꯌꯥ ꯀꯣꯏ ꯑꯩ ꯃꯔꯤ ꯔꯃꯉꯥꯔ ꯑꯣꯏꯔ ꯑꯗꯩ ꯑꯉꯥꯡ ꯑꯣꯏꯕꯒꯤ ꯆꯔꯥ ꯆꯥꯛ ꯌꯥꯝ ꯌꯥꯝ ꯂꯥꯝꯕꯒꯤ ꯑꯩꯒꯤ ꯑꯕꯣꯛꯅꯀꯣ
ꯎꯝ
ꯆꯥꯛ ꯂꯥꯝꯕꯗꯣ ꯈꯔ ꯐꯅꯤꯉꯥꯏꯅꯦ ꯍꯥꯏꯅ ꯃꯩꯔꯦꯟꯒꯨꯝꯕ ꯐꯨꯠꯂꯒ ꯄꯤꯖꯩꯌꯦꯕ ꯄꯥꯟꯒꯨꯝꯕ ꯃꯥꯏꯔꯦꯟꯒꯨꯝꯕ ꯑꯗꯨ ꯈꯜꯂꯒ ꯌꯥꯝ ꯅꯨꯡꯁꯤꯖꯗꯦ ꯍꯧꯖꯤꯛꯀꯥꯟꯗꯤ ꯆꯥꯛꯇꯣ ꯂꯩꯗꯕ ꯍꯥꯏꯒꯅꯨ ꯌꯥꯝ ꯂꯦꯝꯃꯤꯅꯦꯕ
ꯑꯩ ꯍꯣꯟꯗꯣꯛꯑꯣ ꯂꯩ ꯑꯗꯨꯗꯤ
ꯍꯣꯏ ꯑꯗꯨ ꯃꯇꯝꯗꯗꯤ ꯑꯌꯨꯛꯇ ꯆ ꯑꯌꯨꯛꯇ ꯆꯥꯕꯗ ꯅꯨꯡꯊꯤꯜꯗ ꯆꯥꯛ ꯂꯩꯗꯕꯒꯤ ꯑꯁ
ꯖꯥ ꯖꯥꯔ ꯐꯨꯠ ꯄꯤꯔ ꯄꯤꯗꯤ ꯄꯤꯕꯅꯦ ꯑꯁꯦꯡꯕ ꯑꯩꯁꯦ ꯃꯥꯏꯔꯦꯟ ꯍꯥꯏꯔꯒ ꯑꯩꯗꯤ ꯊꯥꯏꯌꯦꯅꯒꯤ ꯀꯌꯥꯝ ꯃꯥꯏꯔꯦꯟꯁꯦ ꯀꯌꯥꯝ ꯆꯥꯒꯟꯗꯦꯕ ꯑꯗꯨꯁꯨ ꯃꯤ ꯃꯤ ꯌꯣꯝꯗ ꯆꯠꯂꯒ ꯏꯃꯥꯟꯅꯕꯤ ꯍꯣꯏ ꯌꯨꯝꯗ ꯆꯠꯂꯗꯤ ꯃꯣꯏꯅ ꯍꯦꯛ ꯍꯦꯛ ꯄꯤꯔꯛꯑꯕ ꯑꯩꯗꯤ ꯍꯥꯎꯋꯦ ꯑꯗꯨ ꯑꯩꯈꯣꯏ ꯌꯨꯝꯗꯅ ꯄꯤꯗꯕ ꯍꯣꯏ ꯄꯥꯟꯕꯨꯗꯤ ꯆꯥꯏꯌꯦꯀꯣ ꯑꯩꯈꯣꯏꯁꯨ ꯍꯣꯏ
ꯐꯨꯠꯂꯒ ꯐꯨꯠꯄꯗꯣ ꯆꯥꯛ ꯄꯨꯛ ꯌꯥꯝ ꯊꯟꯕꯅꯦꯕꯀꯣ ꯄꯨꯛ ꯌꯥꯝ ꯊꯜꯂꯦ ꯍꯥꯏꯕꯗꯤ ꯑꯩ ꯌꯥꯝꯅꯪ ꯪꯉꯛꯑꯦ ꯑꯗꯣ ꯂꯧꯗ ꯂꯩꯕ ꯀꯩꯅꯣ ꯃꯥꯟꯕꯗꯣ ꯄꯥꯟ ꯃꯥꯟꯕ ꯑꯃ ꯆꯥꯎ ꯆꯥꯎꯕꯗꯣ ꯑꯗꯨꯒꯨꯝꯕꯁꯨ ꯑꯗꯨꯒꯨꯝꯕꯁꯨ ꯐꯨꯠ ꯑꯗꯨꯒ ꯑꯗꯨꯒꯨꯝꯕꯁꯨ ꯂꯧꯕ ꯑꯩꯒꯤ ꯄꯨꯄꯨꯅꯦ ꯏꯄꯥꯅꯦ ꯏꯃꯥꯅꯦ ꯅꯦ ꯍꯥꯏꯗꯤ ꯅꯨꯡꯊꯤꯟꯗ ꯆꯥꯛ ꯂꯩꯇꯕꯒꯤꯀꯣ ꯑꯗꯨ ꯂꯧꯕ ꯆꯠꯂꯦꯕ ꯑꯩ ꯌꯥꯝ ꯅꯨꯡꯁꯤ ꯊꯤꯕ ꯍꯥꯏꯕꯗꯤ ꯃꯇꯝꯒꯤ ꯑꯍꯣꯡꯕꯗꯣ ꯍꯣꯏ ꯑꯗꯨꯁꯨ
ꯇꯥꯡꯕꯅꯦ ꯎꯝ
ꯇ ꯂꯧꯗ ꯍꯧꯔꯝꯕꯒꯨꯝꯕꯒꯣ ꯑꯗꯨꯒꯨꯝꯕ ꯊꯤꯕ ꯆꯠꯄ ꯑꯗꯨ ꯑꯁ ꯑꯗꯨꯗ ꯅꯠꯇꯦ ꯆꯥꯛ ꯆꯥꯔꯁꯨ ꯅꯨꯡꯊꯤꯟꯒꯤ ꯆꯥꯛ ꯆꯥꯕꯗꯣ ꯃꯤ ꯌꯥꯝꯕꯅꯤ ꯆꯥꯛ ꯀꯣꯟꯅꯗ꯭ꯔꯒ ꯑꯁ ꯏꯃꯥꯈꯣꯏꯅ ꯁꯤ ꯁꯦ ꯁꯦ ꯅꯣꯏ ꯍꯦꯟꯅ ꯆꯥꯔꯣꯒꯨꯝꯕ ꯍꯥꯏꯕꯗꯣ
ꯁ꯭ꯅꯣ ꯁꯤꯌꯍꯦ
ꯈꯜꯂꯦꯒ ꯑꯗꯤ ꯊꯥꯏꯅꯒꯤ ꯆꯠꯈꯤꯕ ꯃꯇꯝꯗꯣ ꯈꯜꯂ ꯍꯧꯖꯤꯛꯁꯦ ꯏꯁꯥꯅ ꯌꯥꯝꯅ ꯅꯨꯡꯁꯤꯕ ꯑꯗꯨ ꯃꯊꯟꯇ ꯑꯉꯥꯡ ꯆꯍꯤꯗꯤ ꯌꯥꯝ ꯆꯠꯈ꯭ꯔꯦꯕꯀꯣ ꯑ ꯑꯉꯥꯡ ꯑꯣꯏꯅ ꯩꯅ ꯂꯩꯔꯤꯕ ꯋꯥꯈꯜꯗꯗꯤꯀꯣ
ꯑꯁꯦꯡꯕꯅꯦ ꯍ ꯍꯧꯖꯤꯛꯀꯥꯟ ꯅꯪ ꯍꯧꯖꯤꯛꯀꯥꯟꯒꯤ ꯑꯉꯥꯡꯁꯤꯡꯗꯤ ꯀꯔꯤꯝꯇ ꯈꯪꯉꯝꯃꯔꯣꯏ
ꯍꯣꯏ ꯈꯪꯉꯝꯃꯔꯣꯏꯗ ꯀꯔꯤꯅꯣ
ꯑꯩꯈꯣꯏꯁꯨ ꯍꯥꯏꯕꯗꯤ ꯑꯩꯈꯣꯏ ꯏꯃ ꯕꯥꯍꯣꯏꯁꯨ ꯊꯥꯏꯅꯒꯨꯝꯅ ꯑꯃꯨꯒ ꯁꯨꯗ꯭ꯔꯦꯅ ꯑꯩꯈꯣꯏ ꯃꯇꯝꯗꯗꯤ ꯃꯣꯏꯁꯤ ꯑꯩꯈꯣꯏꯗ ꯑꯉꯥꯡ ꯑꯣꯏꯔꯤꯕꯅꯤꯅ ꯑꯩꯈꯣꯏꯒꯤꯗꯃꯛ ꯍꯥꯏꯕꯗꯤ ꯂꯥꯏꯔꯤꯛ ꯇꯝꯕ ꯆꯠꯄꯅꯤꯅ ꯑꯩꯈꯣꯏꯒꯤ ꯌꯨꯝ ꯕꯔꯥꯒꯤ ꯊꯤꯁꯤꯔꯥ ꯑꯩꯈꯣꯏꯒꯤ ꯁ꯭ꯀꯨꯜꯒꯤ ꯄꯩꯁꯥ ꯊꯤꯁꯤꯔꯥ ꯍꯥꯏꯕꯗꯤ ꯀꯔꯤ ꯀꯔꯤ ꯊꯤꯑꯦꯅ ꯌꯥꯝ ꯄꯩꯁꯥ ꯌꯥꯝ ꯆꯪꯉꯦꯅ ꯍꯧꯖꯤꯛꯀꯥꯟꯗꯤ ꯑꯩꯈꯣꯏꯁꯨ ꯆꯥꯎꯔꯕꯅꯤꯅ ꯑꯩ ꯏꯁꯥ ꯏꯁꯥꯒꯤ ꯈꯤꯇꯪ ꯈꯤꯇꯪꯗꯤ ꯇꯥꯟꯕ ꯍꯩꯔꯕꯅꯤꯅ ꯑꯗꯨꯃꯛꯇꯤ ꯃꯣꯏꯁꯨ ꯋꯥꯗ꯭ꯔꯦ ꯍꯥꯟꯅꯗꯤ ꯌꯥꯝ ꯋꯥꯕꯅꯦ ꯃꯣꯏꯁꯨ ꯑꯗꯨꯒꯤꯔꯅꯦ ꯑꯉꯥꯡꯁꯤꯡ ꯍꯧꯖꯤꯛꯀꯥꯟꯒꯤ ꯑꯉꯥꯡꯁꯤꯡ ꯈ ꯇꯗꯕꯗꯣ ꯁꯤꯒꯤ ꯀ꯭ꯋꯥꯗꯣ ꯑꯗꯨꯒꯤꯅꯤꯅꯦ ꯃꯣꯏꯅ ꯍꯧꯖꯤꯛ ꯀꯩꯁꯨ ꯈꯪꯗ꯭ꯔꯤꯕ
ꯏꯅꯥꯎꯅꯨꯄꯥ ꯑꯩꯈꯣꯏ ꯐꯥꯎ ꯏꯅꯥꯎꯅꯨꯄꯥ ꯑꯩꯒꯤ ꯃꯈꯥ ꯏꯅꯥꯎꯅꯨꯄꯥ ꯂꯥꯁꯇꯣ ꯑꯇꯣꯟꯕꯗꯣ ꯍꯣꯏ ꯑꯇꯣꯝꯕꯗꯨ ꯐꯥꯎ ꯑꯗꯨꯝ ꯃꯥꯕꯨꯁ ꯅꯨꯡꯉꯥꯏꯅ ꯊꯝꯃꯦꯕ ꯍꯥꯏꯕꯗꯤ ꯃꯥꯅ ꯑꯇꯣꯝꯕꯅꯦ ꯑꯗꯨ ꯃꯥ ꯄꯣꯛꯄ ꯑꯃꯇ ꯗꯗꯤ ꯑꯩꯈꯣꯏꯁꯦ ꯈꯔ ꯅꯨꯡꯉꯥꯏꯔꯛꯑꯦꯕꯀꯣ ꯍꯥꯏꯕꯗꯤ ꯑꯩꯈꯣꯏꯁꯨ ꯆꯥꯎꯔꯛꯑꯕꯅꯤꯅ ꯏꯁꯥ ꯏꯁꯥ ꯑꯗꯨꯝ ꯀꯔꯤ ꯀꯔꯤ ꯑꯗꯨꯝ ꯏꯁꯥ ꯏꯁꯥ ꯆꯠꯄ ꯈꯣꯠꯄ ꯍꯥꯏꯕꯒꯤ ꯃꯥꯕꯨꯗꯤ ꯂꯨꯅ ꯇꯧꯕꯒꯤ ꯃꯥꯅꯁꯨ ꯈꯔ ꯈꯔ ꯂꯝꯍꯦꯟꯗꯤ ꯍꯦꯜꯂꯦ ꯍ ꯅꯨꯡꯉꯥꯏꯔ ꯀꯄꯒꯤꯅꯦꯕ ꯃꯣꯏꯅꯀꯣ ꯑꯁ ꯑꯩꯅ ꯃꯔꯛꯇ ꯍꯥꯏꯔꯛꯑꯅꯦ ꯅꯣꯏꯒꯤ ꯄꯨꯟꯁꯤꯗꯤ ꯌꯥꯝ ꯅꯨꯡꯉꯥꯏꯕꯅꯦ ꯑꯩꯀꯣꯏꯕ ꯃꯇꯝꯗꯗꯤ ꯁꯨꯇꯤ ꯍꯦꯛ ꯂꯩꯔꯕ ꯂꯧ ꯑꯁꯤꯃꯨꯛ ꯂꯥꯞꯄꯗꯣ ꯂꯐꯣꯏ ꯄꯨꯅꯤꯡꯉꯥꯏ ꯆꯠꯂꯤꯅꯤ ꯍꯥꯏꯅ ꯍ ꯍꯥꯏꯕꯅꯦꯕ ꯇꯎꯗ꯭ꯔꯣ
ꯑꯩꯈꯣꯏ ꯐꯥꯎ ꯋꯥꯔꯦ ꯑꯗꯨ ꯑꯩꯈꯣꯏ ꯐꯥꯎ ꯋꯥꯔꯦ ꯍꯥꯏꯕ ꯀꯥꯟꯗ ꯑꯩꯈꯣꯏꯗꯒꯤ ꯍꯦꯟꯅ ꯋꯥꯕꯁꯦ ꯑꯩꯈꯣꯏ ꯍꯗꯥꯛꯈꯣꯏꯁꯨ ꯌꯥꯝ ꯋꯥꯔꯛꯑꯦꯕ ꯑꯩꯈꯣꯏꯗꯥꯛ ꯍꯣꯏꯅ ꯑꯃꯨꯛꯀ ꯑꯩꯈꯣꯏꯗ ꯍꯥꯏꯗꯧꯕ ꯑꯗꯨꯝ ꯃꯣꯏ ꯃꯇꯝꯗꯗꯤ ꯆꯥꯛ ꯌꯦꯟꯁꯥꯡ ꯊꯣꯡꯕꯒꯁꯦ ꯍꯧꯖꯤꯛꯀꯥꯟꯗꯤꯦꯁ ꯀꯔꯤ ꯀꯔꯤꯔ ꯃꯩꯒꯤ ꯀꯔꯤ ꯀꯔꯤ ꯁꯤꯖꯤꯟꯅꯩꯩꯅ ꯑꯩꯈꯣꯏ ꯊꯥꯏꯅꯗꯤ ꯑꯩꯈꯣꯏꯗ ꯑꯩꯈꯣꯏ ꯃꯇꯝꯗꯗꯤ ꯑꯩꯁꯨ ꯈꯪ ꯉꯝꯃꯦꯕ ꯑꯩꯈꯣꯏꯅ ꯁꯤꯡꯅ ꯊꯣꯡꯉꯝꯕꯗꯣ ꯃꯩ ꯁꯤꯡꯅ ꯊꯣꯡꯉꯝꯕꯗꯣ ꯑꯗꯨ ꯊꯣꯡꯉꯝꯃꯦꯕ ꯑꯗꯨ ꯃꯇꯝꯗꯐꯥꯎ ꯑꯩꯈꯣꯏꯅ ꯍꯥꯏꯕꯗꯤ ꯄ꯭ꯔꯤꯈꯥ ꯊꯥꯕ ꯍꯧꯔꯅꯤ ꯍꯥꯏꯔꯗꯤ ꯑꯩꯈꯣꯏ ꯍꯤꯗꯥꯛ ꯍꯣꯏ ꯂꯥꯛꯑꯒ ꯆꯥꯛ ꯏꯟꯁꯥꯡ ꯊꯣꯡꯡꯂꯝꯕꯅꯦꯕ ꯑꯩꯈꯣꯏꯗ ꯑꯩꯈꯣꯏꯒꯤꯗꯃꯛ ꯑꯩꯈꯣꯏꯗꯛ ꯄꯑꯣꯅ ꯃꯣꯏꯅ ꯍꯥꯏꯔꯤꯅꯦ ꯑꯁ ꯅꯣꯏꯁꯦ ꯑꯩꯈꯣꯏꯒꯤꯗꯃꯛꯇꯗꯤ ꯀꯅꯥꯁꯨ ꯁꯨꯃꯥꯏꯅ ꯇꯧꯕꯤꯗꯦ ꯅꯣꯏꯁꯤꯦ ꯅꯨꯡꯉꯥꯏꯍꯦꯛꯍꯦ ꯅꯣꯏꯁꯦ ꯅꯨꯡꯉꯥꯏꯃꯟꯕꯒꯤ ꯀꯩꯁꯨ ꯈꯪꯗ꯭ꯔꯕꯅꯦꯅ ꯍꯥꯏꯗꯤ ꯍꯥꯏꯔꯝꯕꯅꯦ ꯑꯩꯈꯣꯏꯗ ꯐꯥꯎ ꯑꯗꯨꯗ ꯐꯥꯎ ꯑꯩꯈꯣꯏꯁꯨ ꯈꯪꯉꯤꯌꯦꯕ ꯌꯥꯝꯅ ꯈꯪꯉꯤꯌꯦꯕ
ꯎꯝ ꯅꯨꯡꯁꯤꯌꯦ ꯊꯥꯏꯅꯒꯤꯅ ꯍꯦꯟꯅ
ꯑꯁꯦꯡꯕꯒꯤ ꯍꯨꯖꯤꯛꯇꯤ ꯃꯇꯝ ꯂꯥꯛꯑꯣ ꯂꯥꯛꯑꯔꯣꯏꯅꯦ
ꯑꯦ ꯏꯌꯥꯝꯕ ꯏꯃꯥ ꯏꯃꯥ ꯑꯍꯟꯒꯤ ꯃꯆꯥꯗꯣ
ꯎꯝ
ꯏꯌꯥꯝꯕ ꯏꯇꯣꯟ ꯇꯣꯟꯕ ꯑꯃ ꯂꯩꯌꯦꯕꯀꯣ ꯑꯩꯈꯣꯏꯅꯤꯁꯦ ꯌꯥꯝꯅ ꯆꯥꯅꯩꯌꯦꯕ ꯑꯡ ꯑꯗꯨꯝ ꯋꯥꯈꯜ ꯃꯥꯟꯅꯕ ꯍꯥꯏꯇꯥꯔꯦꯀꯣ
ꯎꯝ
ꯑꯁ ꯑꯩꯗꯤ ꯃꯥ ꯂꯩꯗꯕꯗꯣ ꯌꯥꯝꯅ ꯅꯨꯡꯁꯤꯌꯦ ꯑꯩꯈꯣꯝ ꯑꯩꯗꯤ ꯃꯥꯁꯦ ꯅꯨꯄꯤꯒꯤ ꯑꯋꯥꯕ ꯌꯥꯝ ꯈꯪ ꯉꯦꯕ
ꯎꯝ
ꯆꯥꯛ ꯆꯥꯕ ꯂꯣꯏꯔꯒ ꯀꯣꯜ ꯂꯤꯛ ꯐꯦꯡꯕꯁꯦ ꯇꯜꯂꯦ ꯍꯥꯏꯕꯁꯦ ꯃꯥ ꯒ꯭ꯌꯥꯟ ꯌꯥꯝ ꯇꯥꯕꯤꯌꯦꯕꯀꯣ
ꯎꯝ
ꯆꯥꯕ ꯍꯦꯛ ꯂꯣꯏꯔꯅꯤ ꯑꯩꯉꯣꯟꯗ ꯄꯨꯊꯣꯛꯑꯣ ꯏꯅꯥꯎꯅꯨꯄꯤ ꯑꯩꯈꯣꯏꯅꯤ ꯐꯦꯡꯃꯤꯟꯅꯔꯁꯦꯒꯨꯝꯕꯀꯣ ꯐꯤꯒꯨꯝꯕ ꯁꯨꯔꯗꯤ ꯃꯥꯅ ꯏꯁꯤꯡꯒꯨꯝꯕ ꯍꯣꯟꯕꯤꯕ ꯌꯥꯝ ꯇꯧꯋꯦꯕ ꯑꯗꯣ ꯑꯩ ꯈꯣꯏꯗꯤ ꯆꯥꯅꯕ ꯏꯌꯥꯝꯕ ꯍꯥꯏꯗꯤ ꯃꯥ ꯇꯥꯔꯅꯤ ꯑꯗ ꯃꯥ ꯕꯗꯤ ꯑꯩꯈꯣꯏ ꯇꯨꯝꯕ ꯈꯣꯏꯄ ꯑꯩꯈꯣꯏ ꯑꯩꯈꯣꯏꯅꯤꯁꯦ ꯌꯥꯝ ꯆꯥꯟꯅꯩꯌꯦꯕ ꯏꯁꯩ ꯇꯥꯕ ꯐꯥꯎ ꯆꯥꯅꯕꯗꯣ ꯈꯪꯕ꯭ꯔꯥ ꯒ꯭ꯌꯥꯟ ꯇꯥꯕ꯭ꯔꯣ
ꯇꯥꯏꯌꯦ ꯇꯥꯏꯌꯦ
ꯑ ꯑꯗꯨ ꯌꯥꯝꯅꯥ ꯋꯥꯈꯜꯁꯦ ꯆꯥꯅꯕ ꯍꯥꯏꯁꯤꯔꯥ ꯃꯥ ꯍꯧꯖꯤꯛꯇꯤ ꯂꯥꯞꯅꯁꯨ ꯃꯄꯥꯟꯂꯣꯝꯗ ꯂꯥꯏꯔꯤꯛ ꯇꯝꯕ ꯆꯠꯈ꯭ꯔꯦꯕ ꯑꯩꯈꯣꯏꯅ ꯋꯥꯔꯤ ꯁꯥꯔꯗꯤ ꯄꯨꯡ ꯑꯃꯗꯤ ꯀꯔꯤꯁꯨ ꯅꯠꯇꯦ
ꯎꯝ ꯚꯥꯞꯇ ꯗꯨꯂꯥꯟ ꯁꯥꯕ ꯃꯣꯏꯅꯣ ꯅꯀꯣ
ꯑꯗꯣ ꯋꯥꯔꯤ ꯁꯥꯔꯤꯁꯦ ꯑꯩꯁꯨ ꯃꯥ ꯁꯥꯔꯛꯑꯗꯤ ꯄꯥꯛꯇꯤ ꯁꯥꯗꯦꯀꯣ ꯑꯗꯨꯕꯨ ꯁꯥꯕꯨ-ꯁꯥꯔ꯭ꯗꯤ ꯄꯨꯡ ꯑꯅꯤꯗꯤ ꯁꯣꯏꯗ꯭ꯔꯦꯕ ꯀꯔꯤ ꯀꯔꯤ ꯁꯥꯔꯒ ꯃꯥꯅ ꯑꯩꯉꯣꯟꯗ ꯂꯨꯍꯣꯡꯕꯗ ꯄꯤꯒꯗꯧꯕ ꯄꯣꯠꯁꯤꯡꯁꯨ ꯂꯣꯏꯅ ꯑꯗꯤ ꯄꯤꯒꯦ ꯑꯗꯨ ꯄꯤꯒꯦ ꯄꯤ ꯂꯥꯛꯇꯤ ꯂꯥꯛꯇꯤꯃꯤꯅ ꯈꯪꯗꯦꯀꯣ
ꯑ ꯅꯕꯥꯥꯅꯤ ꯆꯞ ꯃꯥꯟꯅꯕ ꯑꯣꯏꯔꯝꯅꯤ
ꯍꯣꯏ ꯃꯥꯅ ꯍꯥꯏꯕ ꯑꯗꯨꯅꯦ ꯃꯥꯅ ꯊꯥ-ꯈꯨꯗꯤꯡ ꯃꯥꯁꯦ ꯇꯣꯂꯣꯞ ꯎꯝ ꯑꯥ ꯂꯥꯛꯀꯗꯕ ꯀꯨꯝꯁꯤꯒꯗꯤ ꯃꯥ ꯇꯣꯂꯣꯞ ꯆꯥꯔꯅꯤ ꯍꯥꯏꯅ ꯑꯩꯉꯣꯟꯗ ꯍꯥꯏꯌꯦꯕ ꯑꯗꯨꯏꯒꯤ ꯅꯪꯒꯤꯗꯤ ꯀꯩꯁꯨ ꯋꯥꯠꯍꯜꯂꯣꯏ ꯊꯥ ꯈꯨꯗꯤꯡꯒꯤ ꯅꯪꯒꯤ ꯃꯥꯏꯗ ꯇꯩꯅꯤꯡꯉꯥꯏ ꯂꯩꯕꯤꯒꯦ ꯑꯁ ꯑꯩꯉꯣꯟꯗꯥ ꯌꯥꯝ ꯍꯥꯏꯔꯛꯄꯅꯦ ꯄꯩꯁꯥꯒꯤꯗꯤ ꯋꯥꯅꯤꯡꯉꯥꯏ ꯂꯩꯇꯦ ꯃꯥ ꯇꯣꯂꯣꯞꯄꯨ ꯆꯥꯔꯕ ꯑꯩꯒꯤꯗꯃꯛ ꯀꯧꯔꯛꯀꯅꯤ ꯍꯥꯏꯌꯦ ꯑꯩ ꯁꯤꯒꯤ ꯑꯁꯥꯗ ꯍꯤꯡꯉꯤꯅꯦ
ꯑꯥ ꯅꯕꯅꯤ ꯖꯨꯔꯥꯅꯤꯅꯀꯣ
ꯍꯣꯏ ꯖꯣꯔꯥ ꯖꯣꯔꯥ ꯃꯥꯟꯅꯕ ꯍꯥꯏꯕꯗꯣ
ꯑꯗꯨꯅꯦ ꯑꯗꯨꯒꯤꯅꯤꯅꯦ ꯑꯩ ꯅꯍꯥꯟꯁꯨ ꯑꯩꯈꯣꯏ ꯏqꯗꯣꯝꯆꯥꯥ ꯑꯃꯅ ꯍꯥꯏꯕꯤꯌꯦꯅꯦ ꯅꯣꯏꯅ ꯍꯥꯟꯅ ꯂꯩꯃꯤꯟꯅꯔꯝꯕꯗꯣ ꯍꯥꯏ ꯃꯕꯥꯅꯤꯗꯤ ꯑꯥ ꯑꯟ ꯃꯕꯥꯅꯤꯗꯤ ꯄꯨꯔꯥ ꯃꯥ ꯍꯥꯏꯌꯦꯕ ꯃꯣꯏ ꯃꯆꯤꯟ ꯅꯃꯥꯎ ꯑ ꯑꯟ ꯑꯃ ꯂꯩꯌꯦ ꯃꯕꯥꯅꯤꯁꯦ ꯍꯦꯛ ꯂꯩꯃꯤꯟꯅꯈ꯭ꯔꯕ ꯍꯥꯏꯕꯗꯤ ꯃꯕꯥꯅꯤꯁꯦ ꯑꯗꯨꯝ ꯋꯥꯔꯤ ꯁꯥꯕ ꯍꯧꯔꯕ ꯀꯔꯤ ꯀꯔꯤꯔ꯭ ꯆꯠꯂꯦ ꯅꯤ ꯑꯥ ꯀꯔꯤꯕ ꯄꯔꯤꯈꯥ ꯊꯥꯅꯤꯡꯉꯥꯏ ꯂꯩꯌꯦ ꯀꯔꯤꯔꯥ ꯊꯥꯔꯗꯤ ꯍꯥꯏꯕꯗꯤ ꯊꯣꯛꯇ꯭ꯔꯤꯉꯩꯗ ꯄꯔꯤꯈꯥ ꯍꯥꯏꯗꯣꯛꯇ꯭ꯔꯤꯉꯩꯗ ꯄꯨꯔꯥ ꯃꯕꯥꯅꯤ ꯁꯦ ꯊꯕꯛꯀ ꯇꯧꯔꯝꯃꯒ ꯑꯣꯐ ꯐꯤꯁꯥꯔꯒꯁꯦ ꯑꯣꯜꯂꯝꯃꯒ ꯂꯣꯏꯅ ꯚꯥꯞꯇ ꯗꯣꯂꯥꯟ ꯁꯥꯕꯖꯥꯠꯇꯨꯅꯦꯅ ꯍꯥꯏꯗꯤ ꯍꯥꯏꯔꯝꯃꯦ
ꯍꯣꯏ ꯑꯩꯈꯣꯏꯅꯤꯁꯦ ꯚꯥꯞ ꯇꯗꯤ ꯑꯗꯨꯝ ꯁꯥꯒꯠꯂꯦꯕꯀꯣ ꯁꯥꯒꯟꯕꯒꯤ ꯆꯥꯡ ꯍꯥꯏꯕꯕꯨ ꯇꯧꯕꯨ ꯇꯧꯗ꯭ꯔꯤꯉꯩꯗ ꯁꯨꯇꯤ ꯂꯧꯔꯒ ꯌꯨꯝ ꯍꯜꯂꯛꯄꯅꯤꯅꯦ ꯚ꯭ꯍꯥꯞꯇ
ꯑꯥ ꯌꯥꯏ ꯑꯗꯨ ꯅꯤꯅꯦ ꯅꯍꯥꯟ ꯑꯃꯁꯨ ꯍꯥꯏꯔꯝꯃꯦꯕ ꯃꯕꯥꯟꯅꯤꯁꯦ ꯄ꯭ꯔꯈꯥ ꯊꯥꯕ ꯆꯠꯂꯒ ꯄ꯭ꯔꯤꯈꯥꯐꯥꯎ ꯍꯥꯏꯗꯣꯛꯇ꯭ꯔꯤ ꯃꯕꯥꯅꯤꯁꯦ ꯑꯆꯧ ꯑꯁꯥꯡ ꯑꯣꯏꯔꯒ ꯑꯃꯨꯛꯀ ꯁꯨꯇꯤ ꯂꯧꯔ ꯊꯣꯔꯛꯈ꯭ꯔꯦ ꯈ꯭ꯔꯦꯅ
ꯋꯥꯔꯤꯗꯨ ꯌꯥꯝ ꯅꯨꯡꯉꯥꯏꯕ
ꯗꯤ ꯅꯨꯡꯉꯥꯏꯕꯅꯦꯍꯦ ꯋꯥꯈꯜ ꯅꯨꯡꯉꯥꯏꯊꯣꯛꯄꯅꯦ
ꯑꯩꯈꯣꯏꯅꯤꯗꯤ ꯋꯥꯈꯜ ꯑꯗꯨꯝ ꯅꯨꯡꯉꯥꯏꯊꯣꯛꯑꯦꯗꯥ ꯍ
ꯍꯣꯏ ꯍꯥꯏꯕꯗꯤ ꯑꯋꯥꯕ ꯈꯛꯇ ꯈꯟꯕ ꯌꯥꯗꯦꯕ
ꯍꯣꯏ
ꯈꯔ ꯈꯔꯁꯨ ꯅꯨꯡꯉꯥꯏꯊꯣꯛꯀꯗꯧꯕꯅꯤꯗ
ꯑꯩꯗꯤ ꯑꯗꯨꯝ ꯅꯨꯡꯉꯥꯏꯊꯣꯛꯑꯒ ꯂꯩꯌꯦꯗ ꯀꯔꯤ ꯀꯥꯟꯅꯕ꯭ꯔꯥ ꯍꯥꯏꯅ ꯈꯜꯂꯒ ꯀꯣ
ꯍꯣꯏ ꯋꯥꯏ ꯍꯥꯏꯔꯒ